ꯑꯣꯥꯎ ꯑꯁ ꯕ꯭ꯔ ꯂꯩ
ꯍ
ꯅꯗꯤ
ꯑꯩꯁꯦ ꯁꯨꯝ ꯍꯤꯞ ꯄꯑ
ꯑꯣ ꯈꯨꯅꯥ ꯀꯅꯥ
ꯆꯗꯅꯤꯗ
ꯑꯣ ꯌꯥꯝ ꯊꯥꯏꯌꯦ
ꯎꯝ ꯅꯨꯡꯉꯥꯏꯔꯤꯕꯣ
ꯑꯥꯎ ꯅꯨꯡꯉꯥꯏꯔꯤꯦ ꯅꯪꯗꯤ
ꯅꯨꯡꯉꯥꯏ ꯍꯥꯏꯇꯥꯥꯔꯦꯅꯦ
ꯑꯣ ꯑꯌꯨꯛ ꯀꯩ ꯀꯔꯤ ꯍꯟꯁꯥꯡ ꯆꯥꯒꯦ
ꯃꯪꯒꯜ ꯆꯥꯏꯌꯦꯦ ꯉꯁꯤꯗꯤ
ꯑꯣ
ꯅꯪꯒꯤ
ꯑ ꯑꯩꯗꯤ ꯎ ꯍꯋꯥꯏ ꯑꯁꯥꯡꯕꯗꯣ
ꯑꯥ
ꯑꯗꯨꯗ ꯑꯗꯨ ꯁꯥꯏ
ꯍꯣ ꯀꯩ ꯀꯩ ꯇꯧꯔꯤꯒꯦ ꯍꯧꯖꯤꯛꯀꯥꯟ
ꯑꯩꯗꯤ ꯑꯗꯨꯝ ꯁ꯭ꯀꯨꯜ ꯆꯔ ꯂꯩꯌꯦ
ꯑꯣ
ꯅꯗꯤ
ꯎꯝ ꯀꯩꯝ ꯊꯤꯗꯣꯛꯄ ꯇꯧꯗꯦꯗ ꯑꯗꯨꯝ ꯂꯩꯕ ꯍꯥꯏ ꯍꯕꯖꯅꯤ
ꯎꯝ ꯐꯌꯦ
ꯎ ꯍ ꯁ꯭ꯀꯨꯜ ꯆꯠꯄꯗꯤ ꯑꯣꯖꯥꯒꯤ ꯑꯣꯏꯕ꯭ꯔꯥ ꯁꯤꯗꯤꯟꯒꯤ ꯑꯣꯏꯕ꯭ꯔꯥ
ꯑꯁꯗꯦꯅꯦ
ꯑꯝ
ꯨꯗꯦꯅꯦ
ꯑꯣ
ꯅꯨꯡꯉꯥꯏꯔꯤꯕ꯭ꯔꯣ
ꯑꯁ ꯅꯨꯡꯉꯥꯏꯕ ꯍꯥꯏꯕꯁꯦ ꯈꯪꯗ꯭ꯔꯤꯗ ꯅꯨꯡꯉꯥꯏꯗ꯭ꯔꯁꯨ ꯑꯗꯨꯝ ꯅꯨꯡꯉꯥꯏ ꯍꯥꯏꯅ ꯂꯩꯕ ꯇꯥꯔꯦꯅꯦ ꯄꯨꯟꯁꯤꯁꯦ ꯅꯨꯡꯉꯥꯏꯕꯗꯤ ꯂꯩꯇ꯭ꯔꯦ
ꯑꯥ ꯑꯁ ꯅꯣꯏꯗꯗꯤ ꯁꯥꯗ꯭ꯔꯣ
ꯁꯥꯏꯌꯦ ꯌꯥꯝ ꯁꯥꯏꯌꯦ ꯍꯧꯖꯤꯛꯀꯥꯟꯁꯦ
ꯑꯣ ꯑꯩꯈꯣꯏꯁꯨ ꯌꯥꯝ ꯁꯥꯏꯌꯦ
ꯎꯝ
ꯅꯅꯨꯡ ꯊꯤꯟ ꯐꯥꯎ ꯇꯝꯕ ꯌꯥꯗꯦ ꯁꯕꯒꯤ
ꯎꯝ ꯌꯥꯗ꯭ꯔꯦ ꯁꯥꯃꯟꯗꯅ ꯂꯣꯏꯔꯦ
ꯅꯪꯗꯤ ꯑ ꯅꯆꯤꯟꯅꯥꯎ ꯀꯌꯥ ꯁꯨꯔꯒꯦ
ꯃꯤ ꯈꯔ ꯌꯥꯝꯃꯦ ꯇꯔꯨꯛ ꯑꯣꯏꯌꯦ ꯑꯩꯈꯣꯏꯗꯣ
ꯑꯩꯈꯣꯏꯒꯃꯅꯥ
ꯑ ꯅꯨꯄꯥ ꯑꯅꯤ ꯅꯨꯄꯤ ꯃꯔꯤ ꯑꯣꯏꯕꯀꯣ
ꯑꯥ ꯑꯩꯈꯣꯏꯅ ꯅꯨꯄꯥ ꯑꯃ ꯅꯨꯄꯤ ꯃꯉꯥ ꯀꯣ
ꯑꯥ
ꯅꯪꯒꯤ ꯈꯣꯟꯖꯦꯜꯁꯦ ꯑꯍꯟ ꯈꯣꯟꯖꯦꯜ ꯃꯥꯜꯂꯦ
ꯌꯥꯝꯅꯗꯤ ꯑꯍꯟ ꯑꯣꯏꯗ꯭ꯔꯤꯗ ꯈꯣꯟꯖꯦꯜꯗ ꯃꯥꯟꯕ ꯃꯥꯜꯂꯦ ꯇ꯭ꯋꯦꯟꯇꯤ ꯊ꯭ꯔꯤ ꯇ꯭ꯋꯦꯟꯇꯤ ꯐꯣꯔꯒꯨꯝꯕ ꯈꯛꯇ ꯑꯣꯏꯔꯒ
ꯑꯩꯗꯤ ꯑꯩꯗꯤ ꯅꯪ ꯌꯨꯝ ꯄꯥꯜꯂꯕꯣ
ꯑ ꯄꯥꯟ ꯄꯤꯌꯦ
ꯑꯣ ꯌꯨꯝ ꯄꯥꯟꯅꯕꯗꯨꯅ ꯐꯔꯦ
ꯎꯝ ꯌꯨꯝ ꯄꯥꯟꯗꯕꯤꯗ ꯂꯩꯕꯅ ꯈꯔ ꯅꯨꯡꯉꯥꯏꯕ ꯃꯥꯜꯂꯦꯗ
ꯎꯝ ꯒ꯭ꯌꯥꯟ ꯇꯥꯅ ꯌꯨꯝ ꯄꯥꯟꯕ ꯑꯗꯨꯅ ꯐꯩꯌꯦ
ꯍꯝ
ꯑꯩꯗꯤ ꯑꯉꯥꯡ ꯑꯣꯏꯔꯤꯅ ꯑꯩ ꯈꯣꯟꯖꯦꯜ ꯆꯥꯎꯕ ꯈꯛꯇꯅꯤ
ꯑꯣ
ꯑ ꯑꯣꯏꯒꯦ
ꯑ
ꯑꯌꯨꯛꯇꯤ ꯀꯔꯤ ꯌꯦꯟꯁꯥꯡ ꯆꯥꯔꯕꯣ
ꯃꯪꯒꯜ ꯆꯏꯌꯦ ꯃꯪꯒꯜ ꯃꯠꯇꯔ ꯃꯠꯇꯔ ꯑꯣꯏꯅ ꯆꯥꯔꯦꯗ
ꯎ ꯋꯥ ꯉꯥꯡꯕ ꯂꯩꯇꯕꯤꯒꯤ ꯑꯗꯨꯝ ꯉꯥꯡꯉ ꯑꯗꯨꯝ ꯉꯥꯡꯉ ꯂꯩꯔꯕꯅꯤꯅ
ꯑꯣ ꯎꯝ ꯀꯥꯏꯗꯦꯗ
ꯑꯥ ꯅꯪꯒꯤ ꯅꯃꯥ ꯅꯄꯥꯗꯤ ꯑꯗꯨꯝ ꯅꯨꯡꯉꯥꯏꯔꯤꯕ꯭ꯔꯣ
ꯍꯣꯏ ꯅꯨꯡꯉꯥꯏ ꯍꯥꯏꯇꯥꯔꯦ ꯑꯗꯨꯝ ꯅꯥꯕ ꯌꯥꯎꯋ ꯑꯗꯨꯅ ꯂꯩꯕꯗꯣ ꯑꯗꯨꯝ ꯅꯨꯡꯉꯥꯏ ꯍꯥꯏꯇꯥꯔꯦꯅꯦ
ꯑꯣ ꯑꯣ ꯑꯗꯨꯝꯅ ꯐꯩꯌꯦ
ꯎꯝ ꯎ ꯅꯣꯏꯗꯤ ꯀꯔꯝ ꯀꯔꯝꯍꯥꯏꯅ ꯇꯧꯒꯦ ꯂꯧꯒꯨꯝꯕ ꯁꯨꯗ꯭ꯔꯣ
ꯍꯣꯏ ꯑꯩꯈꯣꯏ ꯑꯩꯈꯣꯏ ꯌꯨꯝꯗꯤ ꯂꯧꯒꯨꯝꯕ ꯁꯨꯗꯦ
ꯑꯥꯎ
ꯅꯣꯏꯗꯤꯌꯦ
ꯁꯨꯗꯤ ꯁꯨꯋꯦ ꯑꯣ ꯑꯗꯣ ꯀꯨꯝꯁꯤꯒꯤꯗꯤ ꯂꯣꯏꯈ꯭ꯔꯦꯅꯀꯣ ꯇꯝꯄꯥꯛ ꯂꯧꯗꯤ
ꯑ ꯑꯣ
ꯍꯧ ꯂ ꯂꯤꯗꯤꯂꯣ ꯑꯩꯦ
ꯅꯪ ꯅꯣꯏ ꯈꯨꯟꯗ ꯑꯗꯨꯝ ꯂꯩꯕ꯭ꯔꯣ
ꯍꯣꯏ
ꯑꯣ ꯑꯣ
ꯈꯨꯟꯗ ꯂꯩꯔꯛꯇꯕꯤꯒꯗꯤ ꯊꯕꯛ ꯇꯧꯕꯅ ꯑꯗꯨꯝ ꯂꯩꯕ꯭ꯔꯣ
ꯑꯗꯨꯝ ꯌꯨꯝꯗ ꯂꯩꯕ ꯍꯥꯏꯕꯗꯨꯅꯤꯅ
ꯑꯣ ꯑꯣ ꯑꯁ ꯌꯨꯝꯗ ꯂꯩꯃꯟꯕꯗ ꯕꯣꯔꯤ ꯌꯥꯝ ꯆꯨꯈ꯭ꯔꯦ
ꯍꯣꯏ ꯑꯗꯨꯕꯨꯗꯤ ꯑꯣꯏꯌꯦꯦ
ꯎꯝ
ꯌꯥꯊꯟꯇ ꯂꯦꯞꯄꯒ ꯂꯩꯔꯣ ꯅꯪꯁꯨ
ꯍꯣꯏ
ꯍꯝꯝ
ꯃꯅꯨꯡꯗꯕꯨ ꯃꯤ ꯌꯥꯝ ꯂꯥꯡꯕ ꯑꯗꯨꯒꯤ
ꯑꯣ
ꯑꯩꯗꯤ ꯑꯩꯈꯣꯏ ꯈꯨꯟꯗ ꯂꯩꯇꯦ
ꯑ ꯎꯝ ꯀꯩ ꯋꯥꯔꯤ ꯋꯥꯔꯤ ꯁꯥꯁꯤꯒꯦ
ꯈꯪꯗꯦ ꯑꯗꯨꯝ ꯁꯥꯕ ꯌꯥꯕ ꯑꯗꯨꯝ ꯁꯥꯔꯛꯑꯣ
ꯁ ꯄꯤꯕꯅꯤꯅ ꯇꯨꯝꯅꯤꯡꯕꯁꯨ ꯐꯥꯎꯔꯦꯗ
ꯎꯝ ꯊꯃ ꯊꯨꯝꯃ
ꯑꯣ ꯅꯨꯡꯗꯥꯡꯗꯤ ꯀꯩ ꯌꯦꯟꯁꯥꯡ ꯑꯃꯨꯛ ꯆꯥꯗꯣꯏꯅꯣ
ꯑꯁ ꯈꯪꯗ꯭ꯔꯦꯗ ꯍꯟꯖꯥꯡꯁꯦ
ꯎꯝꯝ
ꯍꯟꯖꯥꯡ ꯆꯥꯗꯣꯏꯅꯣ ꯈꯪꯗ꯭ꯔꯤ ꯍꯧꯣꯔꯦꯟꯅ ꯈꯪꯒꯅꯤ
ꯍꯝ ꯌꯥꯥꯡ ꯂꯩꯇ ꯄ ꯀꯦꯀꯣ
ꯑꯥ ꯑꯩꯈꯣꯏ ꯑꯩꯈꯣꯏꯗ ꯂꯩꯕ ꯃꯐꯝꯅꯤꯀꯣ ꯅꯣꯡꯁꯦ ꯆꯨꯔꯛꯇꯦ ꯆꯨꯔꯁꯨ ꯈꯤꯇꯪ ꯈꯤꯇꯪ ꯆꯨꯕꯒꯣ ꯑꯗꯨ ꯌꯥꯝ ꯁꯥꯏꯌꯦ
ꯑꯣ
ꯅꯣꯏꯗꯗꯤ ꯌꯥꯝ ꯆꯨꯔꯝꯒꯅꯤꯅꯦ
ꯍꯣꯏ ꯨꯕꯕꯨꯤ ꯨꯋ
ꯎꯝ ꯑꯩꯈꯣꯏꯗꯗꯤ ꯑꯁ ꯑꯩꯈꯣꯏꯗꯁꯨ ꯆꯨꯗꯤ ꯆꯨꯉꯦ ꯑꯗꯣ ꯃꯤ ꯑꯩꯈꯣꯏ ꯈꯨꯟꯒꯨꯝꯕꯗꯤ ꯌꯥꯝ ꯆꯨꯑꯦꯕ
ꯎꯝ
ꯐ ꯑꯁ ꯑꯁ ꯅꯣꯡ ꯆꯨꯣ ꯍꯥꯏ ꯌꯥꯗꯦ ꯣ ꯆꯨꯔꯛꯇꯦ ꯈꯤꯇꯪ ꯌꯥꯝ ꯁꯥꯕꯗꯣ
ꯑꯣ
ꯑꯁꯣ ꯍꯧꯁꯤꯒꯇꯥ ꯇꯨꯝꯕ ꯍꯧꯒꯂꯅꯂ ꯏꯅꯤ ꯌꯥꯝ ꯁꯥꯏꯌꯦ ꯃꯅꯨꯡꯗ ꯍ ꯑꯁ ꯂꯩꯕ ꯉꯝꯗꯦ ꯁꯥꯕꯅꯤ
ꯑꯩꯈꯣꯏꯗꯁꯨ ꯁꯥꯏꯌꯦ ꯑꯗꯨꯝ ꯅꯣꯡ ꯆꯨꯗ꯭ꯔꯗꯤꯀꯣ ꯆꯨꯔꯗꯤ ꯑꯗꯨꯝ ꯅꯨꯡꯉꯥꯏ ꯅ ꯆꯨꯗ꯭ꯔꯗꯤ ꯍꯥꯥ ꯃꯗꯨꯣ
ꯀꯩꯅꯣ ꯅꯣꯡ ꯆꯨꯗ꯭ꯔꯒ ꯑꯗꯨꯝ ꯅꯣꯡ ꯃꯝꯕꯗꯣ ꯑꯗꯨꯅ ꯍꯦꯟꯅ ꯆꯥꯡ ꯑꯦ ꯑꯟꯅ ꯍꯦꯟꯅꯀꯣ ꯁꯥꯏꯌꯦ
ꯍꯣꯏ ꯑꯗꯨ ꯑꯣꯏꯌꯦ
ꯎꯝ
ꯆꯨꯗꯤ ꯆꯨꯗꯕꯤꯗ ꯆꯨꯒꯗꯧꯔꯒꯗꯤ ꯂꯩꯕ
ꯑꯥ ꯑꯩꯈꯣꯏꯗꯁꯨꯅꯦ ꯑꯗꯨꯝ ꯆꯨꯒꯦ ꯇꯧꯔ ꯂꯩꯔꯦ ꯑꯃꯨꯛ ꯆꯨꯔꯛꯇꯕ ꯑꯁ ꯁꯥꯎꯅꯤꯡꯕꯅꯦ ꯁꯥ ꯍꯧꯖꯤꯛꯁꯨ ꯑꯗꯨꯝ ꯇꯧꯔ ꯂꯩꯌꯦ
ꯑꯣ
ꯅꯣꯡ ꯆꯨꯔꯛꯀꯗ꯭ꯔꯅ ꯈꯜꯂꯒ ꯑꯃꯨꯛꯐꯥꯎ ꯆꯨꯔꯛꯇꯕꯀꯣ ꯑꯗꯨꯒꯤ ꯑꯁ ꯌꯥꯝ ꯁꯥꯕꯅ
ꯅꯣꯡ ꯆꯨꯕꯅ ꯈꯔ ꯅꯨꯡꯉꯥꯏ
ꯍꯣꯏ ꯑꯗ ꯇꯨꯃꯜꯂꯁꯨ ꯄꯥꯝꯗꯕꯀꯣ
ꯑꯥ
ꯑꯗꯨꯗꯤ
ꯐꯤ
ꯃꯤ ꯀꯌꯥ ꯂꯩꯕ꯭ꯔꯣ ꯅꯪꯒꯤ
ꯃꯤ ꯑꯅꯤ ꯃꯤ ꯑꯅꯤ ꯂꯩꯌꯦ
ꯏꯟꯅ
ꯎꯝ ꯅꯪꯗꯤ
ꯏꯝꯗ ꯏꯃ ꯏꯄꯥꯒ ꯏꯄꯨꯁꯨ ꯂꯩꯌꯦ ꯏꯅꯥꯎ ꯑꯅꯤꯁꯨ ꯍꯧꯖꯤꯛꯀꯤ ꯁꯝꯃꯔ ꯚꯦꯀꯦꯁꯟ ꯇꯟ ꯑꯣꯏꯕꯅꯤꯅꯀꯣ ꯑꯗꯨꯝ ꯂꯩꯌꯦ
ꯑꯣ ꯑꯣ
ꯎ
ꯑꯩꯗꯤ ꯏꯃꯥ ꯑꯩꯈꯣꯏ ꯏꯃꯥꯟꯅꯕꯤ ꯑꯩꯈꯣꯏ ꯑꯅꯤ ꯈꯛꯇ ꯂꯩꯕꯀꯣ
ꯎꯝ
ꯑꯗꯨꯗꯤ
ꯎꯝ
ꯅꯪꯒꯤ ꯏꯅꯥꯎ ꯅꯨꯄꯥ ꯃꯣꯏꯗꯤ ꯁꯀꯨꯜ ꯁ꯭ꯀꯨꯜ ꯀꯥꯔꯝꯅꯤꯀꯣ
ꯍꯣꯏ ꯏꯅꯥꯎ ꯅꯨꯨꯄꯤ ꯑꯃꯒ ꯅꯨꯄꯥ ꯑꯃꯗꯤ ꯁ꯭ꯀꯨꯜ ꯀꯥꯔꯤ
ꯑꯣ
ꯎꯝ
ꯀ꯭ꯂꯥꯁ ꯀꯌꯥ ꯀꯌꯥ ꯀꯥꯟꯅꯒꯦ ꯃꯣꯏꯗꯤ
ꯑꯃꯗꯣ ꯀꯨꯝꯁꯤ ꯇꯦꯟ ꯊꯥꯕꯀꯣ ꯑꯃꯗꯤ ꯔꯤꯗꯤꯡ ꯑꯣꯏꯌꯦ ꯎ
ꯇꯦꯟꯔꯤꯗ
ꯍꯣꯏ
ꯑꯣ ꯑꯣ ꯐꯥꯏꯌꯦ
ꯎꯝ
ꯑꯃꯃ ꯇꯕꯥ ꯍꯧꯒꯦꯂ ꯑꯃ ꯇꯝꯕ
ꯑ ꯍ
ꯊꯕꯛ ꯂꯩꯇ꯭ꯔꯗꯤ ꯇꯨꯡꯊꯣꯛꯄꯅ
ꯎꯝ ꯁꯥꯗꯤ ꯁꯥꯕꯀꯣ ꯑꯗꯒꯤ ꯀꯇ
ꯎꯝ
ꯀꯠꯇꯨ ꯍ ꯁꯤ ꯍꯣꯏꯁꯦ ꯌꯥꯝ ꯆꯥꯎꯥꯎꯋꯅꯦ
ꯎꯝ ꯅꯃꯥꯟ ꯂꯝꯕꯤꯗꯤ ꯀꯩꯗꯧꯔꯒ ꯂꯩꯕ ꯍꯧꯖꯤꯛꯇꯤ
ꯑꯁ ꯃꯅꯨꯒ ꯇꯈ ꯆꯥꯔ ꯂꯩ ꯑꯣꯕꯅꯦ ꯃꯅꯨꯡꯗ ꯆꯥꯛ ꯆꯥꯔ ꯂꯩꯍꯧꯕꯅꯦ
ꯎꯝꯝ
ꯍꯟꯗꯛꯁꯦ ꯀꯩꯅꯣ ꯍꯦꯟꯖꯥꯡꯒꯨꯝꯕꯀꯣ ꯀꯨꯏꯅ ꯊꯝꯕ ꯌꯥꯗꯦ ꯃꯊꯟꯗꯣ ꯅꯝꯊꯤꯕ
ꯎ
ꯁꯥꯕꯒꯤꯀꯣ ꯊꯨꯅ ꯑꯗꯨꯝ ꯅꯝꯊꯤꯌꯦ
ꯎꯝ
ꯎꯝ ꯎꯝ ꯎꯝ ꯍ
ꯅꯣꯏꯅꯦꯆꯤꯟ ꯏꯅꯥꯎꯁꯤꯡꯗꯤ ꯀꯩ ꯀꯔꯤ ꯇꯧꯔꯤꯒꯦ
ꯑꯩꯈꯣꯏ ꯏꯆꯦ ꯃꯣꯏꯗꯤ ꯑꯗꯨꯝ ꯊꯕꯛ ꯁꯨꯔ ꯂꯩꯌꯦꯦ ꯏꯅꯥꯎꯅꯨꯄꯥ ꯗ ꯁ꯭ꯀꯨꯜ ꯀꯥꯌꯦ
ꯎꯝ